ꯍꯜꯂꯣ ꯍꯥꯎ
ꯇꯥꯔꯕꯣ
ꯇꯥꯔꯦ ꯇꯥꯔꯦ ꯏꯀꯣ ꯆꯠꯂꯤ ꯐꯣꯟꯁꯦ ꯑꯩꯅ ꯉꯥꯡꯒ ꯑꯩꯅ ꯑꯃꯨꯛ ꯇꯥꯖꯔꯦꯅꯦ
ꯀꯩꯒꯤ ꯑꯣꯏꯖꯥꯠꯅꯣꯅꯦ
ꯅꯦꯠꯋꯥꯛ ꯐꯪꯗꯕꯩ ꯅꯠꯇ꯭ꯔꯒ ꯅꯪꯌꯥꯝ ꯍꯧꯔꯕꯣ
ꯅꯠꯇꯦ ꯅꯉꯣꯟꯗ ꯏꯀꯣ ꯆꯠꯂꯤꯗꯣ ꯍꯥꯏꯕ
ꯑ ꯀꯩꯅ ꯏꯀꯣ ꯆꯠꯂꯤꯁꯦ
ꯑꯥ
ꯕꯣꯂꯨꯝ ꯂꯩꯗꯔ ꯐꯕ꯭ꯔꯥ
ꯅꯪꯒꯤꯗꯨ ꯈꯔ ꯂꯩꯗꯧ ꯍꯥꯏꯕ ꯅꯁꯥꯒꯤ ꯇꯥꯟꯅꯕꯗꯣ ꯈꯔ ꯂꯩꯗꯧ ꯍꯥꯏꯕ
ꯎꯝ
ꯌꯥꯕ꯭ꯔ ꯌꯦꯡꯒꯦ ꯌꯥꯔ ꯃꯥꯜꯂꯦ ꯇꯥꯕ꯭ꯔꯣ ꯍꯜꯂꯣ
ꯁꯤꯁꯦ ꯑꯩꯅ ꯉꯥꯛꯇꯅꯦꯕ
ꯅꯪ ꯅꯪ ꯑꯩꯅ ꯉꯡꯕ ꯇꯥꯗꯤ ꯇꯥꯕ꯭ꯔꯥ ꯐꯖꯅ
ꯇꯥꯏꯌꯦ
ꯑꯣ ꯑꯗꯨ ꯇꯥꯔꯗꯤ ꯌꯔꯦ ꯀꯩꯗꯧꯔꯤꯅꯣꯅꯣ
ꯁꯨꯝ ꯋꯥꯛꯀꯤꯡ ꯆꯠꯂꯝꯃꯤꯅꯦ ꯃꯈꯥꯗ
ꯑꯁ ꯁꯨꯃꯥꯡꯗ ꯊꯣꯛꯑꯒꯅꯤ ꯂꯩꯌꯦ ꯑꯉꯥꯡ ꯑꯩꯈꯣꯏ ꯏꯆꯦ ꯃꯆꯥ ꯄꯤꯛꯄꯗꯣ ꯌꯥꯝ ꯂꯥꯡꯉꯦꯕ
ꯑꯁ
ꯁꯨꯃꯥꯡꯗ ꯋꯥꯀꯤꯡ ꯉꯥꯏꯍꯥꯛ ꯆꯠꯂꯒ ꯅꯨꯃꯤꯗꯥꯡ ꯋꯥꯏꯔꯝ ꯑꯗꯨꯒꯤ ꯍꯛꯆꯥꯡꯁꯦ ꯈꯤꯇꯪ ꯐ꯭ꯔꯦꯁ ꯑꯣꯏꯊꯣꯛꯀꯦꯅ
ꯑꯩꯈꯣꯏꯒꯤ ꯍꯔꯕꯦꯜ ꯂꯥꯏꯐꯀꯤ ꯏꯁꯄꯣꯟꯁꯔꯗꯣ
ꯎꯝ
ꯉꯁꯥꯏ ꯄꯣꯠ ꯂꯧꯋꯦ ꯅꯥꯏꯠꯋꯔꯥꯛ
ꯎꯝ
ꯃꯅꯅꯦ ꯀꯌꯥꯅꯣ ꯅꯪꯒꯤꯗꯤ ꯑꯗꯨꯝ ꯀꯥꯞꯄꯛꯑꯒꯦ ꯍꯥꯏꯕ ꯌꯥꯗꯦ ꯑꯩꯒꯤꯗ ꯀꯥꯞꯄ ꯑꯩꯗ ꯀꯛꯑ ꯀꯥꯟꯗ ꯍꯣꯏ ꯁꯤꯡꯒꯜꯂꯛꯑꯣꯌꯦ ꯑꯗꯨ ꯑꯩꯁꯨ ꯑꯗꯨꯗꯤ ꯑꯩ ꯀꯛꯄ ꯉꯥꯏꯔꯣꯅ ꯍꯥꯏꯔ ꯊꯥꯈ꯭ꯔꯕꯅꯤ
ꯑ ꯀꯩꯅꯣ ꯍꯧꯖꯤꯛꯀꯥꯟ ꯅꯪ ꯍꯥꯔꯕꯦꯜ ꯂꯥꯏꯄꯇꯣ ꯆꯥꯕ ꯅꯪ ꯅꯨꯡꯉꯥꯏꯕ꯭ꯣꯔ ꯑꯗꯨꯝ ꯀꯃꯥꯏꯅ ꯇꯧꯒꯦ ꯍꯥꯔꯕꯦꯜ ꯂꯥꯏꯄꯀꯤ ꯄ꯭ꯔꯗꯛꯇꯣ ꯃꯣꯏꯒꯤ ꯄ꯭ꯔꯣꯗꯛ ꯃꯌꯥꯝꯗꯣ
ꯄ꯭ꯔꯗꯛꯇꯣ ꯀꯩꯅꯣꯗꯤ ꯍꯣꯏ ꯑꯦꯐ꯭ꯔꯦꯁ ꯊꯛꯄꯗꯣ ꯑꯗꯨꯝ ꯍꯛꯆꯥꯡ ꯊꯨꯅꯗꯤ ꯇꯦꯛꯈꯠꯂꯤꯀꯣ ꯅꯥꯏꯋꯥꯛꯇꯨꯝꯗꯤ ꯐꯖꯅ ꯀꯥꯟꯗꯤ ꯀꯥꯟꯅꯕꯅꯦ ꯑꯗꯣ ꯑꯩꯗꯤ ꯁꯤꯖꯤꯟꯅꯕ ꯉꯝꯗꯦꯕ ꯁꯥꯔꯒꯤ ꯂꯧꯕꯅꯦꯕ
ꯑꯝ
ꯁꯥꯔ ꯑꯃ ꯂꯧꯑꯣ ꯂꯧꯑꯣꯅ ꯑꯗꯨꯃꯥꯏꯅ ꯇꯧꯋꯦ ꯑꯇꯩꯗꯤ ꯀꯌꯥ ꯇꯧꯗꯦꯗ ꯑꯩ ꯁꯦꯛꯄꯨꯗꯤ ꯍꯣꯏ ꯂꯧꯔ ꯊꯝꯃꯦ ꯑꯗꯨꯝ ꯃꯔꯛ ꯃꯔꯛꯇ ꯊꯛꯑꯦ ꯅꯨꯡꯇꯤꯒꯤꯗꯤ ꯇꯧꯗꯦ
ꯑꯩꯁꯨ ꯌꯥꯎꯔꯝꯃꯦꯕ ꯑ ꯌꯥꯎꯔꯝꯃꯦꯗꯤ ꯑꯩ ꯇꯥꯡꯉꯤꯗꯅꯀꯣ ꯑ ꯇꯥꯡꯃꯅꯤ ꯍꯥꯏꯅ ꯑꯩꯗꯣ ꯂꯩꯕꯗꯣ ꯍꯥꯏꯗꯤ ꯄꯩꯈꯥꯗꯣ ꯑꯩꯈꯣꯏꯅ ꯃꯣꯏꯒꯤꯗꯣꯏꯅꯕꯨꯗꯤ ꯍꯥꯏꯌꯦꯗ ꯑꯗꯨ ꯀꯥꯁꯜꯂ ꯈꯣꯠꯂꯒ ꯑꯗꯨ ꯆꯥꯅꯕꯅꯦ ꯄꯩꯥꯗ ꯀꯩꯅꯣ ꯇꯧꯔꯣꯏ ꯈ ꯈꯣ ꯑꯗꯨꯝ ꯇ ꯑꯗꯨꯗꯅ ꯑ ꯑꯥꯡꯗ ꯀꯥꯏ ꯍꯥꯏ ꯑꯗꯨꯀꯥꯟ ꯎꯗ ꯐꯅꯦ ꯄꯩꯁꯥꯗꯣ ꯌꯥꯝꯃꯅꯤꯅꯅꯦ ꯂꯩꯕꯒꯝꯗꯤ
ꯑꯁ ꯄꯩꯁꯥꯗꯤ ꯌꯥꯝ ꯆꯥꯎꯋꯦ ꯑꯗꯨꯅꯦ ꯑꯩꯅ ꯃꯥꯗꯤ ꯂꯧ ꯂꯧ ꯂꯧ ꯍꯥꯏꯕ ꯑꯩꯅꯗꯤ ꯌꯥꯗꯕ
ꯑꯗꯣ ꯃꯣꯏꯒꯤ ꯑꯥ ꯃꯀꯣꯛ ꯃꯀꯣꯛ ꯀꯔꯤ ꯍꯥꯏ ꯃꯟꯇꯔ ꯍꯥꯏꯒꯗꯥ ꯀꯩꯅꯣ ꯃꯀꯣꯛ ꯃꯀꯣꯛ ꯑꯃ ꯃꯀꯣꯛ ꯄꯔꯤꯅꯦ ꯍ ꯉ ꯍꯒꯤ ꯥꯛ ꯃꯊꯛ ꯃꯊꯛ ꯃꯊꯛ ꯀꯥꯟ ꯑꯗꯨꯗꯨ ꯀꯥꯟꯅ ꯑꯗꯨ
ꯃꯥꯅꯦ ꯑꯗꯣ ꯃꯥꯁꯨ ꯃꯥꯁꯨ ꯀꯩꯅꯣ ꯒꯦꯠ ꯀꯩꯅꯣ ꯑꯃ ꯌꯧꯔꯕꯅꯦꯍꯦ
ꯄꯩꯁꯥ ꯐꯪꯕ ꯍꯧꯔꯝꯃꯅꯤꯌꯦ
ꯏꯁꯁ ꯃꯥ ꯂꯥꯛ ꯑꯃꯒ ꯂꯨꯄꯥ ꯂꯤꯁꯤꯡ ꯀꯨꯟ ꯃꯥꯄꯜ ꯆꯪꯉꯛꯏ ꯀꯥꯏꯅꯍꯥꯟꯋꯥꯏ ꯍꯥꯏꯕꯅꯦ
ꯌꯥꯝꯃꯤ ꯀꯩ ꯍꯧꯒ
ꯑꯩꯈꯣꯏꯗꯪ ꯀꯛꯏꯗꯣ ꯃꯥ ꯆꯪꯉꯤꯅꯤ ꯀꯩꯅꯣ ꯑꯗꯨꯅ ꯃꯥꯉꯣꯟꯗ ꯀꯛ ꯃꯥꯏ ꯄꯣꯠꯇꯣ ꯑꯩꯈꯣꯏꯗ ꯄꯤꯔꯝꯕ ꯅꯠꯇꯕ ꯃꯥ ꯀꯛꯅꯕ ꯃꯥꯒꯤ ꯃꯥꯉꯣꯟꯗ ꯄꯣꯏꯟꯁꯨ ꯀꯥꯔꯦ ꯄꯩꯁꯥꯁꯨ ꯀꯥꯔꯦ ꯑꯗꯨꯒꯤ ꯍꯥꯏꯔꯤꯅꯦ
ꯑꯩꯈꯣꯏꯗꯤ ꯑꯩꯗꯤꯅꯤ ꯐꯜꯗ ꯁꯥꯃꯅ
ꯎꯝ ꯅꫭꯏ ꯖꯦꯊꯔ ꯂꯇ꯭ꯔꯣ
ꯀꯩꯅꯣ ꯇꯧꯔꯨꯗꯕ ꯍꯥꯏꯇꯥꯔꯦ ꯍꯛꯆꯥꯡ ꯁꯥꯄꯒꯤꯗꯃꯛꯇꯗꯤ ꯑꯗꯨꯝ ꯆꯥꯅꯤꯡꯉꯦꯕꯀꯣ ꯗꯛꯇ ꯐꯦ ꯑꯗꯨ ꯐꯪꯉꯦ ꯑꯩꯈꯣꯏꯁꯨ ꯈꯔ ꯁꯤꯖꯤꯟꯅꯔꯕꯅꯤꯅ ꯑꯩꯁꯨ ꯈꯔ ꯃꯇꯝ ꯈꯔꯗꯤ ꯁꯤꯖꯤꯟꯅꯔꯝꯃꯦꯕ ꯑꯣ ꯃꯒꯥꯄꯗ ꯏꯕ ꯃꯥꯜ ꯂꯨꯄꯥ ꯂꯤꯁꯤꯡ ꯇꯔꯥꯃꯥꯊꯣꯏ ꯑꯗꯒꯤ ꯇꯔꯥ ꯇꯔꯨꯛ ꯂꯤꯁꯤꯡ ꯇꯔꯦꯠ ꯆꯥꯎꯋꯤ ꯃꯤ ꯅꯪꯕꯨ ꯑꯩ ꯈꯜꯂꯣꯕ ꯄ꯭ꯔꯥꯏꯚꯦꯠ ꯁ꯭ꯀꯨꯜ ꯑꯃꯗ ꯑꯣꯖꯥ ꯑꯣꯏꯕꯅ ꯆꯥꯔꯒ ꯀꯔꯤꯅꯣꯕ ꯍꯛꯆꯥꯡꯕꯨꯗꯤ ꯐꯅꯤꯡꯉꯝꯒꯅꯤꯗ ꯏꯃꯨꯡ ꯃꯅꯨꯡ ꯄꯨꯔꯒ ꯂꯩꯕꯗꯣ ꯑꯗꯨꯣ ꯄ꯭ꯔꯥꯏꯚꯦꯠ ꯁ꯭ꯀꯨꯜꯗꯣ ꯇꯣꯛꯄ ꯇꯥꯕꯅꯦ ꯑꯗꯨ ꯃꯣꯏꯔꯣꯝꯗ ꯆꯪꯈ꯭ꯔꯒ ꯄ꯭ꯔꯗꯛ ꯂꯩꯕ ꯑꯗꯩ ꯃꯤ ꯈꯨꯝꯕ ꯋꯥꯔꯤ ꯁꯥꯟꯅ ꯈꯣꯠꯅ ꯇꯧꯔꯒꯕꯨꯗꯤ ꯀꯥꯟꯅꯈꯤꯕ ꯑꯗꯣ ꯑꯗꯣꯝꯗ ꯄꯥꯝꯗꯕ ꯃꯤꯗꯗꯤ ꯑꯝ ꯑꯗꯣꯝꯗ ꯂꯣꯏꯅ ꯆꯠꯈꯤꯕ ꯑꯃꯁꯨ ꯌꯥꯗꯕ ꯑꯃꯁꯨ ꯂꯩꯌꯦꯕ ꯅꯠꯇ꯭ꯔ ꯑꯗꯨꯅ ꯃꯣꯏ ꯀꯥꯟꯅꯕꯗꯨꯕꯨꯗꯤ ꯑꯈꯣꯏ ꯀꯥꯟꯅꯗꯦ ꯍꯥꯏ ꯗꯤ ꯍꯥꯏꯔꯣꯏ ꯑꯗꯨꯕꯨ ꯑꯩ ꯑꯩꯒꯤ
ꯉꯝꯖꯒꯗꯧꯕ ꯆꯥꯡꯗꯣ ꯍꯣ ꯍꯣꯏ ꯍꯣꯏ ꯑꯗꯨꯏ ꯁꯨꯝ ꯆꯥꯖꯕꯩ ꯀꯛꯆꯕꯩ ꯅꯠꯇ꯭ꯔꯗꯤ ꯉꯝꯃꯣꯏꯕ
ꯑꯥ ꯑꯥ ꯏꯁꯥ ꯏꯁꯥꯒꯤ ꯑꯩꯒꯤ ꯑꯦ ꯑꯩꯅ ꯄꯥꯝꯖꯕ ꯐꯤꯜꯗꯨꯗ ꯑꯩ ꯑꯗꯨꯝ ꯆꯠꯆꯕꯅ ꯆꯠꯆꯈ꯭ꯔꯦ ꯅꯠꯇ꯭ꯔꯒ ꯑꯗꯨꯗ ꯍꯣꯠꯅꯕꯝꯗꯤ ꯆꯪꯉꯤꯗꯅ
ꯎꯝ
ꯑ ꯃꯣꯏꯒꯤ ꯀꯥꯟꯅꯕ ꯃꯣꯏꯅ ꯍꯥꯏꯔꯤꯕ ꯃꯌꯥꯝꯗꯨꯕꯨꯗꯤ ꯑꯋꯣꯏꯕ ꯉꯥꯛꯇꯕꯨꯗꯤ ꯉꯥꯛꯇꯅꯤ ꯃꯣꯏ ꯁꯨꯃꯥꯏꯅ ꯇꯧꯋꯤ ꯑꯩꯈꯣꯏ ꯁꯔ ꯁꯨꯃꯥꯏꯅ ꯇꯧꯔꯒ ꯁꯨꯃꯥꯏꯅ ꯍꯧꯒꯠꯂꯒ ꯄꯩꯁꯥ ꯃꯌꯥꯝ ꯄꯥꯏ ꯍꯥꯏꯁꯦ ꯑꯗꯨꯝ ꯃꯈꯥ ꯊꯥꯕ ꯃꯌꯥꯝꯁꯤꯅ ꯃꯊꯪ ꯃꯊꯪ ꯃꯊꯪ ꯃꯊꯪ ꯌꯥꯎꯔꯛꯄꯁꯤꯅ ꯃꯊꯛ ꯊꯪꯕꯗꯨ ꯏꯟꯈꯠꯈꯤꯕ ꯍꯥꯏꯁꯤꯗꯤ
ꯃꯥꯅꯦ ꯃꯥꯅꯦ ꯑꯗꯨ ꯑꯗꯨꯒꯤ ꯍꯧꯅꯁꯦ ꯑꯗꯨꯅꯦ ꯃꯣꯏꯅ ꯇꯧꯗꯣ
ꯑꯗ ꯃꯣꯏꯅ ꯃꯣꯏꯅ ꯆꯦꯟꯖꯔꯨꯕꯒꯤ ꯆꯣꯡꯖꯔꯨꯕꯒꯤ ꯃꯈꯥ ꯊꯥꯕꯗ ꯃꯊꯪ ꯃꯊꯪ ꯃꯊꯪ ꯈꯣꯝꯃꯛꯄꯒꯤ ꯃꯣꯏꯁꯨ ꯍꯣꯠꯅꯕꯒꯤ ꯑꯗꯨꯃꯥꯏꯅ ꯃꯈꯥ ꯊꯥꯛꯁꯤꯡꯅ ꯑꯗꯨ ꯍꯣꯠꯅ ꯍꯣꯠꯅꯔꯒ ꯃꯊꯛ ꯊꯪꯕꯒꯩ ꯁꯨꯝ ꯁꯨꯝ ꯀꯥꯖꯕꯅꯦꯕ ꯑꯃꯥꯏꯅ ꯇꯧꯕꯅꯤꯅ ꯑꯈꯣꯏꯅ ꯃꯗꯨꯏ ꯄꯣꯠ ꯑꯩ ꯑꯩ ꯀꯩꯅꯣ ꯇꯧꯕ ꯉꯝꯗꯦꯕ ꯑꯗꯣ ꯀꯥꯟꯅꯩ ꯈꯪꯉꯦ ꯄ꯭ꯔꯗꯛꯇꯤ ꯃꯣꯏꯒꯤ ꯀꯩꯅꯣ ꯇ꯭ꯋꯦꯟꯇꯤ ꯐꯣꯔ ꯑꯋꯥꯔꯁ ꯍꯥꯏꯅ ꯑꯃ ꯂꯩꯕꯗꯣ ꯑꯗꯨꯁꯨ ꯑꯩ ꯊꯛꯑꯦꯕ ꯀꯣꯟ ꯍꯛꯆꯥꯡꯗ ꯌꯥꯝ ꯇꯦꯛ ꯈꯜꯂꯦꯕ ꯑꯩ ꯋꯥꯔꯨꯔꯒ ꯅꯨꯡꯁꯥ ꯁꯥ ꯍꯜꯂꯛ ꯀꯥꯟꯗ ꯍꫭꯏ ꯈꯤꯇꯪ ꯊꯤꯠꯂꯤꯗꯅ ꯑꯥ ꯑꯩꯁꯨ ꯂꯩꯔꯤꯌꯦ
ꯂꯩꯔꯤ ꯂꯩꯔꯤ ꯑꯈꯣꯏꯁꯨ ꯂꯩꯔꯤꯌꯦ ꯑꯗꯨ ꯃꯥꯥꯟꯅꯗꯤ ꯑꯁ ꯅꯪ ꯍꯧꯖꯤꯛ ꯂꯧꯕ ꯃꯊꯧ ꯇꯥꯔꯕꯅꯤ ꯀꯥꯏꯅ ꯁꯨꯝ ꯄꯍꯥꯏ ꯍꯥꯏꯖꯜꯂꯛ ꯗꯣ ꯑꯗ ꯑꯩꯅ ꯑꯗꯨ ꯑꯣꯏꯇꯥꯔꯒꯗꯤ ꯑꯩꯅ ꯀꯣꯜ ꯇꯧꯔꯛꯄ ꯄꯥꯏꯔꯣꯏ ꯍꯥꯏꯔꯒ
ꯃꯣꯏꯅ ꯁꯨꯝ ꯄ꯭ꯔꯗꯛꯇꯣ ꯂꯩꯍꯟꯅꯤꯡꯕꯗꯣ ꯑꯗꯨꯅꯤꯗ ꯑꯗꯨ ꯃꯣꯏ ꯎꯝ
ꯍꯪꯉꯛꯏꯗꯨ ꯃꯇꯨꯡ ꯏꯟꯅ ꯃꯣꯏꯅ ꯇꯧꯗꯦꯕ ꯑꯍꯦꯟꯕꯗ ꯍꯦꯛꯇ ꯄꯪꯍꯥ ꯍꯥꯞꯆꯜꯂꯛꯇꯣꯏ ꯇꯧꯕꯗꯣ ꯑꯩꯅ ꯁꯥꯎꯅꯤꯡꯕ
ꯎꯝ ꯎꯝ ꯎꯝ ꯍꯣꯏ ꯃꯣꯏꯁꯨ ꯄꯤꯅꯤꯡꯉꯤꯅꯦꯅ ꯃꯤꯒꯤ ꯋꯥ ꯈꯤꯇꯪ ꯑꯦ ꯀꯁꯇꯃꯔꯁꯤꯅ ꯃꯥꯏ ꯂꯩꯇꯕꯒꯤ ꯈꯨꯗꯣꯡꯆꯥꯥꯗꯕꯒꯤ ꯇꯧꯔꯤ ꯑꯣꯏꯔꯝꯒꯅꯤ ꯈꯤꯇꯪ ꯍꯥꯏꯕꯗꯣ ꯑꯩ ꯃꯣꯏ ꯑꯄꯥꯝꯕꯅꯤ ꯍꯥꯏꯅ ꯈꯟꯗꯣꯛ ꯄꯤꯔꯒꯗꯤ ꯀꯩꯁꯨ ꯅꯠꯇꯦꯗꯀꯣ ꯑꯗ ꯑꯈꯣꯏꯁꯨ ꯄꯣꯠꯇꯣ ꯐꯩꯌꯦꯕꯨꯗꯤ ꯈꯪꯉꯤꯅꯤꯗꯅ ꯎꯗꯦꯝꯒ ꯍꯥꯏꯅ ꯑꯗꯨ ꯂꯩꯔꯤ ꯑꯦꯝꯋꯦꯒꯤ ꯄ꯭ꯔꯗꯛꯁꯤꯁꯨ ꯑꯗꯨ ꯐꯩꯌꯦ ꯑꯦꯝꯋꯦꯒꯤꯗꯤ ꯑꯌꯥꯝꯕꯅ ꯑꯩꯅ ꯀꯣꯜꯒꯦꯠꯀꯨꯝꯕ ꯑꯗꯩ ꯁꯥꯄꯣꯟꯒꯨꯝꯕꯁꯦ ꯁꯦ ꯑꯌꯥꯝꯕ ꯁꯤꯖꯤꯟꯅꯩꯌꯦꯕ ꯑꯗꯒꯤ ꯇꯨꯠ ꯃꯥꯏ ꯇꯨꯠ ꯕ꯭ꯔꯁꯁꯦ ꯑꯀꯤꯝ ꯕ꯭ꯔꯖꯁꯤꯗꯤ ꯑꯩꯗꯤ ꯇꯨꯠ ꯕ꯭ꯔꯖꯁꯤꯗ ꯑꯦꯝꯋꯦ ꯅꯠꯇꯕ ꯁꯤꯖꯤꯟꯅꯗꯦ ꯑꯩ ꯉꯁꯤ ꯐꯥꯎꯕ ꯑꯩꯅ ꯍꯦꯛ ꯑꯉꯥꯡ ꯑꯣꯏꯅ ꯈꯪꯉꯛꯄ ꯆꯍꯤ ꯆꯍꯤ ꯀꯩꯅꯣ ꯇꯔꯥꯃꯉꯥ ꯇ ꯃꯤꯇꯤꯛ ꯊꯥꯗ꯭ꯔꯤꯉꯩꯗ ꯑꯩꯈꯣꯏꯒꯤ ꯀꯩꯁꯥꯝ ꯑꯩꯈꯣꯏ ꯁꯥꯒꯩ ꯀꯩꯁꯥꯝꯅꯦꯕꯀꯣ ꯑꯩꯈꯣꯏ ꯏꯕꯨꯡ ꯃꯅꯤꯡꯗ ꯍꯥꯏꯇꯥꯔꯦꯀꯣ ꯃꯣꯏꯖꯤ ꯑꯦꯝꯋꯦ ꯌꯥꯎꯋꯦꯕ ꯃꯇꯝꯗꯨꯗ ꯑꯦꯝꯋꯦꯗ ꯑꯩꯈꯣꯏ ꯃꯣꯏꯒꯤ ꯇꯔꯥꯏ ꯇꯧꯕꯗꫭ ꯃꯇꯝꯗꯨꯗ ꯁꯤꯖꯤꯟꯅꯔꯛꯑꯦꯕ ꯑꯩꯅ ꯀ꯭ꯂꯥꯁ ꯇꯦꯟ ꯀꯥꯕꯒꯤ ꯑꯗꯥꯏꯗꯒꯤ ꯑꯗꯨꯝ ꯃꯣꯏꯒꯤ ꯄꯥꯔꯁꯣꯅꯥꯒꯤ ꯕ꯭ꯔꯁꯇꯣ ꯑꯗꯨꯝ ꯁꯤꯖꯤꯟꯅ ꯑꯩ ꯉꯁꯤꯐꯥꯎꯕ ꯑꯩ ꯑꯗꯨꯝ ꯁꯤꯖꯤꯟꯅꯩ ꯅꯨꯡꯉꯥꯏꯌꯦ ꯑꯗꯨꯗꯤ ꯌꯥꯝ ꯊꯤ ꯅꯨꯡꯉꯥꯏ ꯃꯣꯏꯒꯤ ꯑꯗꯨꯒꯤꯅꯦ ꯕ꯭ꯔꯁꯇꯣ
ꯑꯗꯨꯆꯦ ꯑꯃ ꯑꯣ ꯄ꯭ꯔꯣꯕꯦꯗꯥꯗꯗꯤ ꯇꯥꯕꯁꯦ
ꯄ꯭ꯔꯣꯕꯦꯗꯥꯁꯨ ꯑꯩꯗꯤꯅꯦꯀꯣ ꯌꯥꯝ ꯅꯣꯛꯅꯤꯡꯕ ꯑꯃ ꯕꯤꯗ꯭ꯌꯥꯄꯇꯤ ꯂꯣꯏꯅ ꯀꯝꯄꯅꯤ ꯈꯨꯗꯤꯡꯃꯛꯁꯦ ꯑꯩ ꯏꯃꯥꯟꯅꯕꯤ ꯁꯥꯏꯠꯇꯒꯤꯅꯦ ꯌꯥꯎ ꯌꯥꯎꯁꯦ ꯍꯥꯏꯔꯛꯇꯕ ꯑꯝꯇ ꯌꯥꯎꯗꯦ ꯅꯪ ꯄ꯭ꯔꯣꯕꯦꯗꯥꯒꯤꯁꯨ ꯇꯧꯔꯝꯃꯦ ꯑꯗꯨꯗꯤ ꯑꯩꯈꯣꯏ ꯊꯣꯏꯒꯤ ꯃꯃꯥꯟꯅꯕ ꯂꯥꯛꯑꯦ ꯌꯨꯝꯗ ꯌꯨꯝꯗ ꯂꯥꯛꯑꯒꯅꯦ ꯃꯣꯏꯒꯤ ꯊꯥꯎ ꯅꯨꯡ ꯀꯔꯤ ꯅꯦꯆꯔꯦꯜꯒꯤꯅꯤ ꯑꯗꯨꯒꯤꯅꯤ ꯑꯗꯥꯒꯤꯅꯤꯅ ꯃꯔꯥ ꯆꯄꯤ ꯀꯔꯤ ꯀꯔꯥ ꯀꯩꯁꯨ ꯃꯌꯥꯝ ꯄꯨꯔꯛꯇꯅ ꯁꯤꯗ ꯌꯨꯝꯗ ꯄꯨꯔꯛꯑꯒ ꯗꯦꯃꯣꯒ ꯇꯧꯗꯅ ꯌꯥꯝ ꯇꯧꯈ꯭ꯔ ꯄꯣꯠꯅꯤꯍꯦ ꯑꯗꯨꯗ ꯅꯠꯇꯦꯍꯦ ꯍꯥꯔꯕꯦꯜ ꯂꯥꯏꯐꯇ ꯅꯠꯇꯦꯅꯦ ꯑꯩꯈꯣꯏꯒꯤ ꯃꯣꯔꯤꯡꯒꯥ ꯒꯥꯏꯅ ꯂꯩꯗꯨ ꯈꯪꯕꯔ ꯃꯣꯔꯤꯡ
ꯈꯪꯉꯦ ꯏꯁꯇꯦꯝ ꯀꯩꯅꯣꯒꯤꯗꯣ ꯀꯩ ꯃꯣꯔꯤꯡꯒꯥꯗꯣ ꯑꯦꯝꯋꯦꯒꯤ ꯅꯠꯇ꯭ꯔꯣꯅꯦ ꯑꯦꯝꯋꯦꯗꯒꯤ ꯑꯃ ꯃꯜꯇꯤꯚꯤꯇꯥꯃꯤꯟ ꯑꯃ ꯆꯥ ꯍꯣꯏꯅꯦ ꯃ ꯃꯣꯔꯤꯡꯒꯥ ꯔꯨꯠꯁ ꯍꯣꯏꯅꯦ ꯑ ꯃꯅꯥ
ꯎ ꯃꯣꯔꯤꯡꯒꯥꯒꯤꯅꯦ ꯃꯣꯔꯤꯡꯒꯥꯒꯤ ꯄꯥꯝꯕꯤꯗꯒꯤ ꯉꯥꯛ ꯇꯁꯨꯝꯕꯒꯤ ꯃꯥꯒꯤ ꯄꯨꯊꯣꯛꯄ ꯀꯝꯄꯅꯤ ꯑꯃ ꯂꯩꯕꯅꯦꯕ ꯄꯔꯣꯕꯦꯗꯥ ꯑꯗꯨꯗꯤ ꯑꯗꯨ ꯅꯠꯇꯕ꯭ꯔꯥ ꯑꯩꯁꯨ ꯌꯥꯝꯃꯟꯗꯅ ꯀꯥꯎꯔꯦ
ꯑꯗꯨ ꯍꯧꯒꯅꯦ ꯑꯃ ꯑꯩꯈꯣꯏꯒꯤ ꯑꯩꯈꯣꯏꯒꯤ ꯈꯤꯇꯪꯒꯤ ꯑꯣꯏꯕ ꯀꯕꯨꯏ ꯁꯂꯥꯡ ꯃꯥꯏꯕꯒꯤ ꯀꯩꯕ
ꯀꯔꯤ
ꯄꯦꯔꯨꯛꯀꯤ ꯑꯃ ꯊꯛꯄꯗꯣ ꯄꯦꯔꯨꯛꯁꯤ ꯕꯛ ꯊꯣꯟ ꯍꯥꯏꯕ꯭ꯔꯥ ꯀꯩꯅꯣꯑꯃ꯫
ꯈꯪꯗꯦꯍꯦ ꯄꯦꯔꯨꯛꯀꯤꯗꯤ꯫
ꯒꯠ ꯍꯦꯜꯇꯗꯤ ꯌꯥꯝ ꯀꯥꯟꯅꯩꯑꯕ꯫
ꯑꯩꯈꯣꯏ ꯀꯩꯅꯣꯒꯤꯔꯣ ꯈꯨꯠꯁꯦꯝꯒꯤꯔꯣ꯫
ꯑꯩꯈꯣꯏ ꯃꯅꯤꯄꯨꯔ ꯈꯛꯇꯪꯒꯤꯅꯦ ꯀꯕꯨꯏ ꯁꯂꯥꯡ ꯃꯥꯏꯕ ꯍꯥꯏꯔꯒ ꯑꯃ ꯊꯣꯛꯄꯅꯤ꯫
ꯍꯥꯏꯃ ꯑꯗꯨꯗꯤ ꯈꯪꯗꯦ ꯑꯗꯨꯗ ꯅꯪ ꯍꯟꯇꯛ ꯑꯃ ꯑ ꯆꯣꯝ ꯃꯅꯥ ꯒꯥꯏꯅ ꯍꯥꯏꯅꯕ ꯚꯥꯏꯔꯦꯟ ꯌꯥꯝ ꯆꯠꯄꯗꯨꯗꯤ꯫
ꯑꯥ ꯆꯣꯝ ꯃꯅꯥ ꯄꯥꯝꯕꯤ ꯈꯪꯉꯦ꯫
ꯑꯥ ꯑꯗꯨꯗ ꯑꯩꯈꯣꯏ ꯑꯩꯈꯣꯏ ꯑꯩꯈꯣꯏ ꯍꯟꯗꯛ ꯑꯩꯈꯣꯏ ꯆꯦ ꯍꯣꯏ ꯌꯥꯝ ꯂꯩꯔꯦ ꯑꯩꯖꯨ ꯆꯥꯔꯤꯌꯦ ꯀꯣꯠꯂꯒ ꯆꯥꯏꯌꯦꯅꯦ ꯃꯣꯏꯗꯤ ꯃꯍꯤꯕꯨ ꯀꯤꯗꯅꯤ ꯐꯩ ꯑꯗꯨ ꯐꯩꯌꯦꯅ ꯌꯥꯝ ꯆꯥꯅꯔꯤꯅꯦ ꯑꯗꯨꯅ ꯀꯅꯥꯅ ꯇꯧꯔꯤꯅꯣ ꯈꯪꯗꯦ ꯑꯩ ꯁꯨꯝ ꯍꯥꯏꯅꯩ ꯐꯦꯁꯕꯨꯛꯇ ꯑ ꯄꯥꯝꯕꯤ ꯆꯥꯎꯕ꯭ꯔꯣ꯫
ꯄꯥꯝꯕꯤꯁꯦ ꯈꯔ ꯋꯥꯡ ꯋꯥꯡꯕ ꯍꯥꯏꯖꯦ ꯀꯃꯥꯏ ꯍꯥꯏꯅꯤ ꯔꯣꯁꯀꯤ ꯑꯗꯨꯃꯥꯏ꯫
ꯄꯝꯕꯤ ꯌꯥꯎꯕ ꯍꯩꯅꯧꯗꯧꯅ꯫
ꯑꯗꯨꯃꯥꯏꯅ ꯋꯥꯡꯕ꯭ꯔꯥꯅꯦ ꯑꯗꯨꯝ ꯑꯩꯈꯣꯏ ꯑꯩꯈꯣꯏꯅ ꯊꯦꯡꯅꯕꯗ ꯑꯗꯨꯃꯥꯏ ꯇꯤ ꯋꯥꯡꯗꯤꯌꯦ ꯋꯥꯡꯉꯛ ꯇ꯭ꯔꯤꯕꯩꯔꯥ ꯑꯗꯨꯃꯥꯏꯅ ꯆꯥꯎꯗꯦ ꯑꯗꯨꯒ ꯑꯩꯈꯣꯏꯒꯤ ꯔꯣꯁ ꯀꯨꯝꯅ ꯁꯝꯕꯜ ꯂꯩꯅ ꯅꯠꯇ꯭ꯔꯒ ꯑꯩꯈꯣꯏꯅ ꯅꯠꯇꯦ ꯌꯥꯝ ꯆꯥꯎ ꯅꯠꯇꯦ ꯃꯌꯥꯡ ꯃꯈꯣꯏ ꯄꯥꯝꯕꯤ ꯈꯔ ꯆꯥꯎ ꯋꯥꯡꯕꯗꯣ꯫ ꯑꯗꯨꯏ ꯁꯌꯦꯞꯇꯨꯅꯦꯕ ꯈꯪꯗꯦ꯫ ꯀꯦꯒꯦꯗꯣ꯫ ꯑꯗꯨꯒꯤ ꯇꯥꯏꯞꯇ ꯃꯅꯥꯖꯨ ꯍꯥꯏꯞ ꯍꯥꯏꯐꯦꯠ ꯃꯥꯟꯅꯔꯦ ꯑꯗꯣ ꯀꯦꯒꯦꯒꯤ ꯋꯥꯡꯕ ꯑꯗꯨꯃꯥꯏ ꯑꯣꯏ ꯑꯗꯨꯒꯤ ꯚꯦꯔꯥꯏꯇꯤ ꯑꯣꯏꯗꯣꯏꯅꯤ꯫
ꯑꯗꯨ ꯌꯥꯝ ꯆꯥꯅꯩꯅꯦ ꯍꯧꯖꯤꯛ ꯄꯪ ꯍꯦꯛꯇ ꯍꯦꯛꯅꯔꯒ ꯀꯅꯥꯒꯤ ꯑꯩ ꯈꯨꯃꯟꯗꯒ ꯆꯠꯇꯅ ꯂꯩ ꯑꯗꯨꯅ
ꯑ ꯑꯩ ꯑꯗꯨꯝ ꯍꯦꯛꯍꯜꯂꯛꯁꯤꯔꯥ ꯈꯪꯗꯦꯅꯦ꯫ ꯑ ꯍꯦꯛꯍꯟꯅ ꯍꯥꯎꯋꯦ ꯍꯥꯏꯑꯦ ꯏꯆꯦ ꯑꯃꯅꯅꯦ ꯏꯕꯥꯅꯤ ꯆꯠꯃꯤꯟꯅꯕꯗ ꯇꯞꯇꯥ ꯍꯦꯛꯑꯦ ꯃꯥꯅ ꯅꯪꯅ ꯃꯊꯪ ꯍꯦꯛꯅꯕ ꯅꯪ ꯑꯣꯏꯔꯣ ꯑꯩꯖꯨ ꯆꯔꯥꯗꯣ ꯐꯥꯔꯣꯏꯅ ꯇꯧꯔ ꯄꯨꯔꯦ ꯑꯗꯨꯃꯥꯏ
ꯑ ꯗꫪꯇꯤ ꯗꯥꫪꯇꯤ ꯇꯥꯕ꯭ꯔꯥ ꯑꯩ ꯏꯃꯥꯟꯅꯕꯤ ꯀꯣꯟ ꯀꯟꯅ ꯇꯧꯔ ꯂꯩꯔꯦ ꯑꯩ ꯑꯃꯝꯇ ꯊꯝꯒꯦꯅꯦ ꯅꯪ ꯉꯥꯍꯥꯛꯇꯪ ꯂꯩꯔ ꯇꯧꯔꯛꯀꯦꯔ ꯃꯤꯅꯤꯠ ꯑꯅꯤꯃꯨꯛ ꯂꯩꯔꯒ ꯇꯪ ꯇꯧꯔꯛꯎꯅꯦ ꯑꯥ ꯑꯥ ꯍꯣꯏ ꯍꯣꯏ ꯊꯝꯃꯃꯦ ꯊꯝꯃꯃꯦ